ꯇꯥꯔꯦ ꯑꯗꯨꯗꯣ ꯁꯤꯁꯦ ꯍꯪ ꯑꯍꯦꯛ ꯂꯣꯏꯕꯒꯅꯦ ꯅꯪꯗꯤ ꯐꯅ ꯂꯣꯏꯕꯒ ꯅꯪꯁꯨ ꯀꯩꯅꯣ ꯇꯧꯊꯣꯛꯄ ꯑꯥ ꯔꯤꯐ꯭ꯔꯦꯁ ꯇꯧꯊꯣꯛꯑꯣ ꯑꯩꯁꯨ ꯇꯧꯊꯣꯛꯑꯦꯕ ꯑꯗꯨꯏꯗꯤ ꯑꯗꯨꯝ ꯅꯨꯡꯉꯥꯏꯕ ꯃꯥꯜꯂꯦꯕꯣꯏ꯫
ꯑꯩꯈꯣꯏ ꯇꯧꯔꯁꯤ ꯑꯦꯌꯥ ꯏꯆꯦ ꯁꯨꯃꯩ ꯍꯥꯌꯔꯛꯏ ꯑ ꯁꯤ ꯁꯨꯃꯥꯏꯅ ꯍꯥꯏꯌꯦ ꯔꯤꯁꯥꯔꯁ ꯇꯧꯕꯗꯣ
ꯎꯝ
ꯑꯥ ꯍꯌꯦꯡꯋꯥꯏ ꯏꯆꯦ ꯅꯣꯏ ꯃꯅꯤꯄꯨꯔꯒꯤꯁꯨ ꯃꯄꯜ ꯂꯣꯝꯗꯒ ꯏꯟꯇꯔꯅꯦꯁꯅꯦꯜ ꯁꯦꯃꯤꯅꯥꯔ ꯀꯥ ꯆꯠ ꯃꯥꯜꯂꯦ꯫
ꯑꯩꯈꯣꯏꯗꯤ ꯑꯩꯈꯣꯏꯗꯤꯅꯦ ꯁꯥꯇꯤ ꯑꯩꯈꯣꯏ ꯆꯠꯄꯁꯨ ꯌꯥꯎꯋꯦꯕꯀꯣ꯫ ꯃꯣꯏꯅ ꯁꯤꯜꯂꯛꯀꯅꯦꯕ ꯏꯟꯇꯔꯅꯦꯁꯅꯦꯜ ꯁꯦꯃꯤꯅꯥꯔ ꯍꯥꯏꯔꯒ ꯁꯤꯜꯂꯛꯀꯅꯦꯕ ꯑꯗꯨꯗ ꯌꯥꯎꯍꯧꯕꯩ ꯋꯥꯅꯤꯗ ꯑꯩꯈꯣꯏ ꯑꯩꯈꯣꯏ ꯁꯥꯋꯥꯏꯗ ꯑꯗꯨꯝ ꯁꯤꯟꯅꯦꯕ꯫
ꯑꯣ ꯑꯣ ꯑꯣ ꯁꯋꯥꯥꯏꯗ ꯁꯤꯜꯖꯕꯗꯣ ꯑꯩꯈꯣꯏꯒꯤꯁꯨꯅꯦ ꯑꯥ ꯑꯣꯖꯥꯅꯅꯦ ꯄꯥꯁꯄꯣꯔꯠ ꯁꯥꯕ ꯍꯧꯕ ꯌꯥꯔꯦ ꯀꯥꯏꯅꯒ ꯍꯥꯏꯨꯔꯤꯕ ꯑꯣꯖꯥꯅ꯫
ꯁꯠꯄ ꯌꯥꯏ
ꯑ ꯑꯗꯨ
ꯑꯗꯨ ꯅꯣꯏꯒꯤꯗꯤꯅꯦ ꯅꯣꯏꯒꯤꯗꯤ ꯆꯠꯀꯅꯤ ꯃꯔꯝ ꯗꯤ ꯅꯣꯏꯒꯤꯗꯤ ꯄꯦꯄꯔꯗꯣ ꯑꯗꯨꯝ ꯃꯌꯥꯝꯒꯤ ꯑꯣꯏꯕꯅ ꯆꯠꯂꯅꯦꯕ ꯑꯗꯣ ꯑꯩꯈꯣꯏꯒꯤꯗꯤ ꯁꯋꯥꯏꯗ ꯏꯟꯇꯔꯅꯦꯁꯅꯦꯜ ꯁꯦꯃꯤꯅꯥꯔ ꯅꯦꯁꯅꯦꯜ ꯁꯦꯃꯤꯅꯥꯔ ꯍꯥꯏꯔꯒ ꯑꯗꯨꯝ ꯄꯥꯍꯟꯕ ꯌꯥꯎꯋꯦꯕ꯫
ꯎ ꯑꯗꯨꯃꯥꯏꯅꯅꯦ ꯆꯜꯂꯨ ꯀꯥꯏ ꯑꯗꯨꯁꯨ ꯑꯩꯈꯣꯏ ꯑꯣꯖꯥꯅ ꯅꯠꯇꯦꯕ ꯑꯇꯣꯞꯄ ꯑꯣꯖꯥꯅ ꯁꯨꯝ ꯍꯥꯏꯕꯗꯣ꯫
ꯎꯝ
ꯑꯗꯨꯃꯥꯏꯅ ꯗꯔꯀꯥꯔ ꯇꯥꯕꯗꯣ ꯁꯥꯔ ꯊꯝꯃꯒ ꯍꯌꯦꯡꯋꯥꯏ ꯁꯨꯝ ꯆꯠꯄꯗ ꯐꯩꯌꯦ ꯍꯥꯏꯕ꯫ ꯍꯣ ꯑꯩꯒꯤ ꯀꯩꯀꯥ ꯏꯔꯛꯄ ꯃꯇꯝꯗ ꯆꯠꯄ ꯀꯌꯥꯝ
ꯎꯝ ꯑꯗꯨꯕꯨꯗꯤ ꯌꯦꯡꯗꯣꯏꯅꯤ ꯀꯩꯅꯣ ꯄꯥꯈꯤꯕ ꯃꯁꯤꯡ ꯀꯔꯤ ꯀꯔꯥ꯫
ꯍꯣꯏ ꯑꯗꯨꯒ ꯏꯝꯄꯦꯛ ꯐꯦꯛꯇꯔ ꯋꯥꯡꯕꯁꯤꯁꯨ ꯌꯥꯝ ꯃꯔꯨ ꯑꯣꯏꯌꯦ ꯍꯥꯏ꯫
ꯎꯝ ꯑꯩ ꯉꯔꯥꯡ ꯅꯝꯕꯒꯤꯗꯣ
ꯑ
ꯑꯩꯁꯦ ꯀꯀꯥ ꯅꯅꯥꯎꯛꯇ ꯆꯠꯂꯦꯉꯣꯟ ꯃꯗ ꯅꯝꯍꯜꯂꯒꯦ ꯍꯌꯦꯡ ꯑꯊꯨꯕ ꯊꯨꯅꯁꯨ ꯂꯣꯏꯅꯕ ꯃꯥꯅ ꯑꯗꯨꯗꯨꯒ ꯍꯌꯦꯡ ꯑꯁꯣꯏ ꯑꯔꯥ ꯌꯥꯎꯕꯗꯨ ꯅꯛꯄꯅꯤꯅ ꯐꯠ ꯐꯠ ꯆꯠ ꯌꯥꯏꯏꯗꯅ꯫
ꯎꯝ
ꯂꯥꯏꯕ꯭ꯔꯦꯔꯤꯗ ꯂꯩꯔꯤꯀꯥꯟꯗ ꯑꯐꯕ ꯆꯠꯂꯁꯨ ꯌꯥꯏꯅ ꯈꯜꯂꯕ ꯃꯉꯣꯟꯗ ꯄꯤ ꯑꯗꯨꯒ ꯃꯥꯁꯤꯅ ꯏꯤꯅꯤ ꯈꯣꯠꯇꯅ ꯑꯃꯨꯛ ꯍꯥꯏ ꯑꯗꯨꯒ ꯈꯪ ꯈꯪꯗ꯭ꯔꯕ ꯃꯥꯁꯤꯅ ꯀꯩꯅꯣ ꯃꯥꯗꯣ ꯈꯪꯗ꯭ꯔꯦ ꯃꯥꯁꯦ ꯄꯨꯔꯥꯡ ꯉꯛꯈ꯭ꯔꯦ ꯌꯨꯅꯤꯀꯣꯗ ꯍꯥꯏꯁꯦ ꯀꯩꯅꯣ ꯑꯩ ꯈꯪꯗ꯭ꯔꯦ ꯐꯣꯟ ꯑꯗꯣ ꯀꯩ ꯐꯣꯟ ꯆꯠꯅꯝꯗꯣꯏꯅꯣ ꯑꯩꯩꯅ ꯅꯝꯃꯕꯨꯗꯤ ꯅꯣꯡꯃꯨꯅꯤ ꯍꯌꯦꯡ ꯆꯥꯅꯔꯝꯗ꯭ꯔꯗꯤ ꯀꯃꯥꯏꯅ ꯇꯧꯗꯣꯏꯅꯣ ꯑꯩ ꯃ ꯑꯃ ꯉꯥꯎꯔꯨꯔꯦ ꯑꯩꯅ ꯑꯩꯁꯦ ꯉꯛꯈ꯭ꯔꯦꯕ ꯉꯛꯈ꯭ꯔꯦ ꯍꯥꯏꯕꯗꯤ ꯑꯌꯥꯝꯕꯅ ꯀꯥꯔꯣꯁꯅꯦꯒ ꯀꯀꯥ ꯀꯥꯅ ꯉꯥꯎꯒꯗꯅꯅꯦꯕ ꯅꯝꯍꯜꯂꯤꯁꯦ ꯃꯅꯤꯄꯨꯔꯒꯤ ꯊꯦꯖꯤꯁ ꯀꯩꯀꯥꯗꯣ ꯃꯩꯇꯩꯦꯝ ꯃꯦꯗꯀꯥꯗꯣ ꯑꯗꯨꯒ ꯃꯥꯁꯦ ꯈꯪꯉꯝꯗ꯭ꯔꯦꯕ ꯑꯗꯨꯒ ꯑꯩꯁꯤꯅ ꯑꯃꯨꯛꯀ ꯁꯤꯦ ꯀꯩꯅꯣꯗ ꯍꯪꯉꯦꯁꯦ ꯔꯦꯃꯤꯀꯥꯗ ꯍꯪꯉꯦꯁꯦ ꯔꯦꯃꯤꯀꯥ ꯅꯪꯒꯤꯗꯣ ꯌꯨꯅꯤꯀꯣꯠꯇ ꯅꯝꯃꯤꯗꯣ ꯁꯦ ꯔꯦꯃꯤꯀꯥ ꯅꯍꯥꯟꯗꯣ ꯃꯥꯗꯣ ꯅꯝꯕꯗꯣ ꯅꯝꯕ ꯍꯥꯏꯁꯦ ꯑꯗꯨꯝ ꯀꯨꯏꯅ ꯆꯝꯕꯅꯤꯅ ꯆꯪꯕꯅꯤꯅ ꯃꯤꯁꯨ ꯐꯔꯛ ꯇꯥꯗ ꯅꯠꯇ꯭ꯔꯅꯦ
ꯃꯥꯅꯦ
ꯑꯗꯨꯗꯤ ꯃꯥꯅ ꯅꯪꯗꯣ ꯅꯝꯍꯟꯈꯔꯣ ꯃꯥꯒꯤꯁꯨ ꯌꯥꯝ ꯀꯨꯏꯕꯒꯤ ꯑꯗꯨꯝ ꯇꯧ ꯂꯩꯔꯦ ꯈꯣꯠꯂꯦ ꯍꯥꯏꯔꯛꯄꯗꯨꯗ ꯑꯩꯁꯦ ꯑꯗꯨꯃꯥꯏꯅ ꯇꯧꯈꯤꯕꯅꯦꯕ ꯑꯗꯨꯒ ꯃꯉꯣꯟꯗ ꯑꯃꯨꯛ ꯍꯪꯉꯦ ꯃꯥꯅ ꯐꯣꯟꯁꯇꯣ ꯀꯩ ꯐꯣꯟꯁꯇ ꯅꯝꯕꯅꯣ ꯈꯪꯗꯦ ꯍꯪꯉꯛꯀꯦ ꯍꯥꯏꯔꯀꯥꯟꯗ ꯍꯪꯉꯛꯑꯀꯥꯟꯗ ꯃꯥꯅ ꯍꯥꯏꯔꯛꯑꯦ ꯑꯩꯗꯤ ꯁꯤꯗ ꯅꯝꯃꯦ ꯍꯥꯏꯔꯦ ꯍꯥꯏꯔꯦ ꯑꯗꯨꯗꯨ ꯀꯥꯟꯗ ꯐꯅ ꯐꯣꯟꯁꯇꯣ ꯃꯣꯏꯗ ꯍꯪꯉꯣ ꯑꯗꯨꯝ ꯈꯪꯅꯤ ꯈꯣꯠꯅꯦ ꯍꯥꯏꯔꯦ ꯑꯗꯨꯗꯨꯒ ꯑꯩꯁꯦ ꯑꯗꯨꯝ ꯑꯩꯁꯦ ꯍꯪꯗ꯭ꯔꯦ ꯑꯗꯨꯒ ꯑꯩꯁꯦ ꯄ꯭ꯔꯃꯦꯁꯣꯔꯤꯗ ꯑꯃꯨꯛ ꯍꯪꯉꯦ ꯄ꯭ꯔꯃꯦꯁꯣꯔꯤꯅ ꯈꯪꯗꯦꯅꯦ ꯃꯣꯏꯒꯤ ꯂꯩꯕꯅꯦ ꯔꯤꯇꯨꯗꯤ ꯌꯨꯅꯤꯀꯣꯠꯇ ꯅꯝꯅ ꯑꯃꯦꯛꯇ ꯅꯝꯕ ꯌꯥꯏ ꯑꯗꯨꯉꯩ ꯃꯥꯒꯤ ꯖꯔꯅꯦꯜ ꯃꯃꯤꯡ ꯀꯩꯀꯥꯗꯣ ꯑꯗꯨꯒꯤ ꯃꯈꯥ ꯄꯣꯜꯂꯦ ꯅꯝꯕ ꯈꯣꯠꯄꯗꯣ ꯍꯥꯏꯔꯛꯑꯦ ꯅꯪ ꯅꯁꯥꯅꯗꯣ ꯅꯝꯖꯧ ꯌꯥꯗ꯭ꯔꯣ ꯍꯥꯏꯅ ꯏꯁꯥꯅ ꯅꯝꯕꯕꯨꯗꯤ ꯌꯨꯅꯤꯀꯣꯗ ꯅꯝꯃꯑꯣ ꯍꯥꯏꯕꯅꯤꯅ ꯃꯩꯇꯩ ꯃꯌꯦꯛꯀꯤꯗꯤ ꯌꯥꯎꯔꯨꯗꯧꯔꯤꯅꯦ ꯍꯥꯏꯔ ꯀꯥꯟꯗ ꯑꯣ ꯁꯨꯝꯃꯤꯅꯦ ꯍꯥꯏꯔ ꯀꯥꯟꯗ ꯑꯗꯨꯃꯥꯏꯅ ꯋꯥꯔꯤ ꯁꯥꯟꯅꯔꯦ ꯑꯗꯨꯗꯨꯒ ꯑꯩꯁꯦ ꯀꯥꯂꯅꯥ ꯍꯣꯏꯗ ꯂꯩꯔꯤ ꯀꯥꯟꯗ ꯁꯥꯔꯗ ꯑꯝꯇ ꯀꯣꯜ ꯇꯧꯒꯦꯅ ꯁꯥꯔꯗ ꯑꯣꯏꯅ ꯀꯣꯜ ꯇꯧꯔꯦ ꯑꯗꯨꯒ ꯁꯥꯔꯅ ꯑꯝꯇ ꯍꯪꯉꯛꯈꯤꯒꯦ ꯃꯣꯏꯉꯩꯗ ꯍꯥꯏꯔꯀꯥꯟꯗ ꯃꯣꯏ ꯁꯥꯔ ꯀꯣꯁ ꯇꯧꯔꯛꯇ꯭ꯔꯦꯗꯒꯤ ꯑꯩꯅ ꯑꯃꯨꯛ ꯇꯧꯔꯦ ꯑꯗꯨꯒ ꯁꯥꯔꯅ ꯑꯃꯨꯛ ꯑꯗꯨ ꯌꯨꯅꯤꯀꯣꯠꯇꯨꯗꯤ ꯑꯃꯍꯦꯛꯇ ꯌꯥꯏ ꯍꯥꯏꯌꯦꯦ ꯍꯥꯏꯗꯨ ꯀ ꯌꯨꯅꯤꯀꯣꯠꯇ ꯅꯝ ꯇꯥꯔꯗꯤ ꯑꯃꯍꯦꯛꯇꯗ ꯐꯣꯟꯁ ꯑꯃꯍꯦꯛꯇꯗ ꯌꯥꯏ ꯍꯥꯏꯌꯦꯦ ꯍꯥꯏꯗ ꯃꯥꯗꯣ ꯑꯗꯨꯐꯥꯎꯗ ꯃꯥꯁꯦ ꯑꯗꯨꯝ ꯈꯪꯗ꯭ꯔꯦꯕ ꯑꯗꯨꯒ ꯑꯩꯅ ꯀꯩꯅꯣꯅ ꯆꯠꯂꯦ ꯀꯥꯔꯣꯁꯤꯅ ꯔꯦꯅꯨ ꯑꯩꯈꯣꯏꯅ ꯐꯠ ꯆꯠꯂꯦ ꯀꯥꯔ ꯁꯤꯁꯤꯦ ꯐꯣꯟ ꯄꯥꯏꯒꯦ ꯐꯛꯇ꯭ꯔꯦ ꯑꯗꯨꯗꯨꯒ ꯀꯧꯔꯦ ꯃꯥꯏ ꯃꯌꯨꯝꯁꯤꯗ ꯑꯅꯤꯔꯛ ꯀꯧꯔꯀꯥꯟꯗ ꯊꯣꯛꯂꯛꯑꯦꯅ ꯀꯥꯔꯁꯤꯅꯦ ꯀꯣꯜ ꯇꯧꯒꯅꯤ ꯄꯥꯏꯔꯛꯇꯦ ꯍꯥꯏꯔ ꯀꯥꯟꯗꯨꯗ ꯃꯥ ꯑꯩꯗꯣ ꯁꯥꯗꯦꯟ ꯊꯝꯃꯨꯔꯦ ꯍꯥꯏꯔꯦ ꯑꯗ ꯅꯝꯕꯤꯔꯣ ꯍꯥꯏꯔꯀꯥꯟꯗ ꯅꯍ ꯃꯥ ꯉꯁꯤꯗꯤ ꯁꯪꯉꯔꯣꯏ ꯊꯕꯛ ꯑꯃ ꯆꯠꯊꯣꯛꯀꯗꯃꯤꯅꯦ ꯍꯥꯏꯔꯛꯑꯦꯕꯀꯣ ꯑꯩꯅ ꯀꯔꯁꯅꯤ ꯉꯁꯤꯒꯤ ꯅꯠꯇꯦꯌꯦ ꯍꯌꯦꯡ ꯍꯪꯆꯤꯂꯣꯛ ꯅꯨꯃꯤꯠ ꯅꯤꯅꯤꯒꯤ ꯃꯇꯨꯡꯗ ꯂꯧꯒꯦ ꯑꯗꯨꯃꯥꯏꯅ ꯍꯥꯏꯔꯝꯃꯦ ꯍꯣꯏ ꯍꯣꯏ ꯊꯝꯃꯝꯃꯣ ꯊꯝꯃꯣꯝꯃꯣ ꯍꯥꯏꯔꯦ ꯑꯗꯨꯗꯨꯒ ꯃꯥꯅ ꯌꯨꯅꯤꯀꯣꯁꯇ ꯑꯣꯏꯗꯣꯏꯔꯥ ꯍꯥꯏꯔꯛꯦ ꯑꯩꯅ ꯍꯣꯏ ꯃꯥꯅꯦ ꯍꯥꯏꯔꯦ ꯑꯗꯨꯗꯨꯒ ꯃꯥ ꯃꯥꯗꯤ ꯑꯗꯨꯝ ꯈꯪ ꯂꯩꯔꯝꯃꯦ
ꯀꯩꯅꯣ ꯇꯧꯗꯔꯕ ꯅꯪ ꯍꯜꯂꯛꯑꯜ ꯂꯥꯎ ꯌꯥꯔꯅꯤ
ꯎꯝ ꯑꯩ ꯍꯜꯂꯛꯑꯒ ꯁꯟꯗꯦꯗꯔ ꯀꯩꯅꯣꯃ ꯇꯨꯁꯟ ꯍꯜꯂꯛꯄꯩꯗꯣ ꯇꯨ ꯁꯅ ꯂꯥꯛꯣꯏ ꯑꯗꯨꯗ ꯌꯥꯔꯅꯤ
ꯁꯤꯅ ꯍꯥꯌꯦꯛ ꯀꯥꯏꯗ ꯆꯠꯈ꯭ꯔꯦ ꯍꯥꯏꯔꯣ ꯑꯌꯨꯛꯇ
ꯎꯝ ꯑꯩꯗꯣ ꯍꯌꯦꯡ ꯆꯠꯂ ꯇꯥꯔꯗꯤ ꯑꯩ ꯒꯥꯔꯤ ꯑꯗꯨꯝ ꯆꯠꯈ꯭ꯔꯒꯦ ꯇꯧꯕ꯫
ꯐꯖꯅ ꯅꯪ ꯆꯠꯇꯔꯗꯤ ꯍꯌꯦꯡ ꯆꯦꯁꯅꯥꯊꯣꯏꯕꯤ ꯆꯥꯛ ꯆꯥꯕ ꯑꯃ ꯌꯥꯎꯔꯣꯏꯗꯣꯏꯅꯤꯀꯣ꯫
ꯑꯩ ꯌꯥꯎꯔꯔꯣꯏ꯫
ꯎꯝ ꯆꯠꯇ꯭ꯔꯗꯤ ꯌꯥꯎꯔꯅꯦꯕ ꯆꯠꯂꯗꯤ ꯌꯥꯎꯔꯔꯣꯏ꯫
ꯍꯣꯏ꯫
ꯛ
ꯃꯣꯏ ꯃꯥꯏ ꯇꯧꯖꯔꯅꯤ ꯍꯥ ꯃꯣꯏ ꯃꯥꯏꯗ ꯇꯧ ꯃꯣꯏꯅꯤ ꯃꯥꯏ ꯇꯧꯖꯔꯅꯤ ꯀꯦꯝ ꯍꯩꯔꯨꯔꯅꯨ꯫
ꯍꯣꯏꯅ ꯍꯥꯏꯕꯗꯤ ꯍꯪꯉꯒꯦ ꯑꯥ
ꯀꯝ ꯍꯥꯏꯅꯤ ꯍꯣꯏ
ꯑꯩꯗꯤ ꯍꯪꯗꯔꯗꯤ ꯌꯥꯔ
ꯎꯝ ꯑꯗꯨꯁꯨ ꯍꯥꯏꯔꯨ ꯀꯩꯝꯇ
ꯈꯪꯗꯦꯗ ꯇꯧꯏꯔꯤꯁꯦ꯫
ꯎꯝ
ꯑꯦ ꯏꯆꯦ ꯅꯍꯥꯟ ꯏꯆꯦ
ꯀꯦꯕꯥ
ꯈꯣꯡꯎꯞ ꯌꯣꯟꯕꯝꯗ ꯆꯪꯉꯦꯕꯀꯣ ꯑꯃ ꯑꯗꯨꯗꯤ ꯉꯍꯥꯟꯒꯩ ꯎꯗꯦꯕ ꯃꯌꯥꯡ ꯅꯨꯄꯥ ꯑꯝꯅ ꯐꯝꯃꯤꯅꯦ ꯐꯤꯔꯣꯟ ꯃꯌꯥꯝ ꯌꯣꯟꯕꯩ ꯃꯔꯛꯇ ꯈꯔꯥ ꯑꯗꯨꯗꯅꯦ ꯈꯣꯡꯎꯞꯁꯦ ꯑꯩꯅꯅꯦ ꯃꯃꯟꯗꯣ ꯑꯩꯒꯤ ꯆꯞ ꯃꯥꯟꯅꯩꯅꯤ ꯆꯦꯖꯨ ꯅꯕꯥꯅꯤ ꯃꯥꯟꯅꯕ ꯆꯦ ꯏꯟꯗꯤꯔꯥ ꯍꯣꯏ ꯃꯥꯟꯅꯕꯗꯣ ꯑꯗꯨ ꯒꯨꯨꯝꯕꯩ ꯃꯑꯣꯡꯁꯤꯗ ꯃꯊꯛꯁꯤꯗ ꯑꯃ ꯁ꯭ꯋꯦꯠ ꯑꯗꯨꯒꯤ ꯃꯊꯛꯀꯤ ꯍꯥꯞꯄꯒꯤꯗꯨꯗ ꯔꯕꯔ ꯃꯥꯟꯗꯕ ꯑꯃ ꯁ꯭ꯋꯦꯠꯀꯤ ꯇꯥꯏꯞ ꯇꯧꯕ ꯑꯃ ꯇꯧꯋꯤꯕꯀꯣ ꯈꯔꯥ ꯑꯗꯣꯏ ꯑꯩꯅ ꯇꯣꯡꯖꯤꯟꯂ ꯌꯦꯡꯉꯦꯕꯀꯣ ꯍꯥꯏꯗꯤ ꯏꯆꯝ ꯆꯝꯅꯥ ꯑꯗꯨꯒꯨꯝꯕꯗ ꯐꯖꯕ ꯂꯩꯔꯁꯨ ꯌꯥꯏ ꯑꯗꯨꯒ ꯄꯀꯦ ꯄꯅꯤ
ꯎꯝ ꯏꯃꯥ ꯌꯥꯝ ꯇꯥꯡꯉꯦꯅꯥ
ꯑꯁꯦꯡꯕꯔꯥ ꯈꯪꯗꯦ ꯃꯣꯏ ꯌꯥꯝ ꯊꯣꯛꯇ꯭ꯔꯅꯦ ꯑꯗꯨꯒꯨꯝꯕ ꯑꯣꯔꯤ ꯐꯁ ꯀꯣꯄꯤ ꯁꯦꯒꯥꯏ ꯌꯥꯝꯂꯩꯗ꯭ꯔꯥ
ꯄꯥ ꯑꯩꯈꯣꯏꯅꯅꯦ ꯅꯍꯃꯨꯛ ꯑꯩꯈꯣꯏꯅ ꯈꯣꯡꯎ ꯌꯣꯟꯐꯝꯗ ꯑꯩꯈꯣꯏꯅ ꯑ ꯈꯔ ꯃꯅꯨꯡ ꯆꯪꯉꯀꯥꯟꯗ ꯅꯨꯄꯥ ꯑꯅꯤ ꯐꯝꯕꯗꯣ ꯈꯪꯕ꯭ꯔꯥ ꯅꯨꯄꯥ ꯃꯣꯏ ꯑꯅꯤꯗꯪ ꯐꯝꯕꯗꯣ ꯃꯅꯨꯡꯗ
ꯑ ꯈꯪꯉꯤꯅꯦ ꯃꯄꯥꯟꯗꯅ ꯍꯅꯨꯕꯤ
ꯑ ꯍꯣꯏ ꯍꯣꯏ ꯑꯗꯨꯗꯨꯅ ꯅꯨꯄꯥ ꯑꯃ ꯃꯣꯏ ꯃꯣꯏ ꯑꯅꯤ ꯅꯠꯇꯕꯗ ꯃꯣꯏ ꯃꯇꯦꯛ ꯃꯅꯥꯎ ꯅꯛꯇꯕꯤꯗ ꯅꯨꯄꯥ ꯑꯃ ꯐꯝꯗ꯭ꯔꯅꯦ ꯃꯥꯏ ꯄꯣꯠꯉꯩꯁꯤ ꯂꯣꯏ ꯑ ꯃꯥꯏ ꯄꯣꯠꯉꯩꯁꯤ ꯂꯣꯏ ꯇꯥꯡꯗ꯭ꯔꯅꯦ
ꯑꯥ ꯗꯤ ꯐꯁꯨ ꯐꯖꯕꯅꯦ
ꯑ ꯃꯥꯏ ꯄꯪꯉꯩ ꯂꯣꯏ ꯇꯥꯡꯉꯤꯗꯣ ꯃꯣꯏ ꯀꯩꯅꯣꯒꯨꯝꯕ ꯃꯥꯜꯂꯦ ꯑꯗꯨꯝ ꯑꯇꯣꯞꯄꯗꯒꯤ ꯄꯨꯁꯤꯜꯂꯛꯄ ꯚꯔꯖꯤꯟ ꯑꯏꯂꯦꯟꯒꯨꯝꯕꯗꯒꯤ ꯑꯗꯨꯝ ꯃꯣꯏ ꯃꯣꯏꯒꯤ ꯇꯥꯏꯞꯇ ꯑꯗꯨꯝ ꯇꯥꯡꯕꯗꯣ ꯃꯣꯏꯁꯨ ꯑꯗꯨꯝ ꯇꯥꯡꯗ꯭ꯔ ꯈꯣꯡ ꯀꯩꯀꯥꯗꯣ
ꯑꯗꯣ ꯏꯆꯦ ꯑ ꯑ ꯃꯣꯏꯒꯤꯗꯣ ꯁꯥꯏꯖ ꯐꯪꯗꯦ ꯍꯥꯏꯕ ꯗꯨꯅꯤ ꯑꯩꯅ ꯉꯛꯏꯖꯦ
ꯎꯝ
ꯐꯪꯗꯦ ꯑꯩ ꯉꯍꯥꯟ
ꯃꯣꯏ ꯁꯥꯏꯖ ꯁꯨꯐꯪ ꯐꯪꯗꯦ
ꯍꯏꯁ ꯐꯪꯗꯦ ꯃꯣꯏꯗꯨ ꯐꯪꯗꯦ
ꯑꯧ ꯐꯪꯗꯦ ꯐꯪꯗꯦ ꯁꯥꯏꯁ
ꯑꯗꯨ ꯑꯩꯩꯅ ꯈꯜꯂꯤꯅꯦ ꯉꯍꯥꯡ ꯉꯍꯥꯡꯁꯨꯅꯦ ꯑꯩꯅ ꯈꯤꯇꯪ ꯐꯖꯩꯌꯦꯅꯅꯦ ꯂꯣꯐꯔꯒꯤ ꯃꯑꯣꯡꯒ ꯇꯧꯔꯒ ꯈꯤꯇꯪ ꯑꯗꯨꯝ ꯂꯩꯖꯒꯦ ꯈꯟꯕ ꯑꯗꯨꯒ ꯁꯥꯏꯖ ꯂꯩꯇ꯭ꯔꯤꯕ ꯑꯗꯨꯒꯗꯤ ꯅꯣꯛꯅꯤꯡꯕ ꯑꯗꯨꯒꯤ ꯅꯨꯄꯤꯁꯤꯅ ꯑꯩꯒꯤ ꯉꯔꯥꯡ ꯑꯄꯥꯕꯤ ꯁꯦꯟꯗꯨꯅ ꯇꯣꯡꯉꯥ ꯆꯠꯂꯦꯕ ꯉꯥꯏꯍꯥꯟꯗꯣ ꯑꯗꯨꯒ ꯍꯟꯗꯛ ꯑꯩꯁꯤ ꯈꯣꯎꯞ ꯁꯨꯝ ꯂꯧꯊꯣꯛꯑ ꯌꯦꯡꯕ ꯀꯥꯟꯁꯤꯗ ꯃꯥ ꯅꯪꯒꯤ ꯁꯦꯗꯟꯗꯣ ꯑꯩ ꯌꯥꯝ ꯌꯣꯜꯂꯝꯕꯅꯤ ꯌꯥꯝ ꯅꯨꯡꯁꯤꯅꯦ ꯑꯩꯅ ꯇꯣꯡꯖꯕꯗꯣ ꯉꯍꯥꯟꯗꯣ ꯈꯥꯇꯣꯟꯕꯤꯗ
ꯑꯥ ꯈꯪꯉꯦ ꯐ꯭ꯔ ꯐ꯭ꯔ ꯂꯥꯎꯋꯤ ꯑꯩꯅ ꯅꯪ ꯐ꯭ꯂꯦꯠ ꯇꯣꯡꯉꯤ ꯑꯗꯨꯒ ꯇꯛꯏꯅꯣ ꯅꯣꯡꯗꯥ ꯂꯛꯇꯥꯁꯤꯒ ꯍꯥꯏ ꯍꯄꯗꯣ
ꯑꯥ ꯑꯥ ꯑꯗꯨꯗꯣ ꯏꯃꯥ ꯅꯪ ꯈꯣꯡꯎꯞꯇꯨꯕꯨ ꯌꯥꯝ ꯅꯨꯡꯁꯤꯅꯦ ꯑꯥ ꯑꯩꯗꯡ ꯌꯣꯜꯂꯝꯕꯅꯦꯌꯦ꯫
ꯎꯨꯝ
ꯑꯩ ꯅꯣꯛꯅꯤꯡꯉꯥꯕ
ꯐꯗꯨꯒꯤ
ꯃꯉꯣꯟꯗꯩ ꯂꯩꯕ꯭ꯔꯥ ꯀꯩꯅꯣꯝ ꯇꯧꯔꯝꯅꯦ ꯑꯩ ꯑ-ꯑꯩ ꯃꯉꯣꯟꯗꯒꯤ ꯂꯕ ꯃꯥꯂꯦ ꯃꯥꯉꯣꯟꯗꯩ ꯂꯩꯕ
ꯑꯍꯥꯥꯟꯕꯒꯤ ꯅꯨꯄꯤꯗꯨꯔꯥ
ꯑꯥ-ꯑꯥ-ꯑ
ꯑꯣꯍ
ꯃꯥꯏ ꯅꯨꯄꯥꯗꯨꯒ ꯁꯤꯅ-ꯁꯤꯅ ꯐꯝꯕ ꯃꯥꯜꯂꯤ ꯉꯍꯥꯟ ꯃꯥꯏ ꯅꯨꯄꯥꯗꯨꯣ ꯂꯩꯔꯝꯗꯕꯩ ꯃꯅꯨꯡ ꯃꯥꯏ ꯅꯨꯄꯥꯕꯨꯗꯤ ꯃꯥꯅ ꯐꯕꯅꯤ
ꯎꯝ ꯃꯥꯏ ꯅꯨꯄꯥ ꯁꯤꯈꯥꯡꯍꯦꯛ ꯈꯥꯡꯉꯤꯅ ꯑꯃ-ꯑꯃꯣ ꯑꯁ ꯁꯨꯛꯌꯥ ꯍꯦꯛ ꯌꯥꯗ꯭ꯔꯒ ꯃꯥꯁꯦ ꯂꯩꯗꯕꯤ ꯍꯟꯂꯛꯑꯦ
ꯎꯝ ꯁꯨꯛꯌꯥ ꯌꯥꯗꯕ ꯃꯥꯏ ꯅꯨꯄꯥ ꯐꯠꯇꯝ ꯃꯥꯏ ꯅꯨꯄꯤꯅ ꯈ ꯐꯝ
ꯃꯥꯏ ꯅꯨꯄꯥꯗꯣ ꯉꯥꯎꯔꯦ
ꯑꯁꯣꯛꯄ ꯃꯇꯝ ꯑꯩꯅ ꯈꯜꯂꯦ ꯉꯔꯥꯡꯒꯤ ꯑꯆꯥꯕ ꯌꯥꯎꯔꯗꯤ ꯃꯥꯏ ꯅꯨꯄꯥ ꯂꯩꯇ꯭ꯔꯤꯀꯥꯟ ꯃꯥꯏ ꯅꯨꯄꯤꯅ ꯊꯤ ꯐꯕꯗꯣ
ꯃꯥꯏ ꯅꯨꯄꯥꯗꯣ ꯍꯥꯟꯅ ꯈꯔ ꯐꯔꯝꯕꯅꯦ ꯑꯩꯒꯤ ꯑꯁꯤꯒꯤ ꯈꯣꯡꯎꯞꯡ ꯑꯋꯥꯕꯗꯣ ꯂꯨꯄꯥ ꯆꯥꯝꯃꯉꯥ ꯂꯧꯔꯤꯅꯦꯕ
ꯄꯤꯡꯛ ꯀꯂꯔꯗꯣ
ꯎꯨꯝ
ꯎꯨꯝ
ꯆꯥꯝꯃꯉꯥꯗꯨ ꯑꯗꯨꯝ ꯌꯥꯕ ꯌꯥꯗ꯭ꯔꯅꯦ
ꯌꯥꯏ-ꯌꯥꯏ
ꯃꯕꯨꯛ ꯐꯠꯇꯕꯔꯥ ꯀꯩꯅꯣ ꯈꯪꯗꯦ ꯑꯗꯨꯒ ꯆꯥꯝꯃꯉꯥ ꯂꯧꯔꯛꯈꯤꯕꯅꯦ ꯑꯗꯨꯒ ꯍꯧꯖꯤꯛꯇꯤ ꯉꯥꯡꯅ ꯁꯪꯅꯕ ꯁꯨꯛꯌꯥ ꯌꯥꯗꯦ ꯅꯍꯥꯟꯒꯤ ꯑꯩꯒꯤ ꯈꯣꯡꯗꯨꯗꯤ ꯑꯃꯒ ꯆꯥꯃ ꯆꯥꯅꯤ ꯅꯈ꯭ꯔ ꯆꯅꯤꯒꯠꯇ꯭ꯔꯥ ꯆꯅꯤꯃꯥꯂ ꯀꯤ ꯁꯦꯀꯦꯟ ꯍꯦꯟꯒꯤ ꯁꯤꯖꯟꯅꯦ ꯁꯤꯖꯟ ꯑꯗꯒꯤ ꯂꯩꯔꯛꯄꯗꯨꯕꯨ ꯑꯃꯒ ꯆꯥꯝꯃ ꯁꯨꯛꯇ ꯇꯥꯗꯕꯤꯗ ꯍꯪꯉꯕ꯭ꯔꯥ ꯑꯗꯨꯁꯨ ꯍꯦꯟꯅꯤꯀꯣ ꯃꯤꯒꯤ ꯃꯣꯠꯊ꯭ꯔꯤꯁꯤ ꯍꯦꯟꯃꯟꯈꯦꯅ ꯑꯗꯩ ꯏꯟꯖꯤꯔ ꯍꯥꯞꯀꯗꯨ ꯀꯩꯁꯨ ꯌꯥꯝꯄ ꯏꯟꯙꯤꯔꯥꯒꯗꯣ ꯀꯩꯁꯨ ꯐꯖꯗꯦꯕꯣ
ꯄꯁ ꯂꯤꯁꯤꯡ ꯑꯅꯤꯗꯣ ꯁꯦ ꯍꯧꯀꯥꯟ ꯂꯣꯏ ꯎꯔꯦ ꯍꯦ ꯆꯦ ꯏꯟꯗꯤꯌꯅ ꯇꯣꯡꯉꯒ ꯍꯞꯊꯒꯠ ꯂꯛꯏꯗꯨꯗꯤ ꯑꯩꯅ
ꯑꯗꯨ ꯑꯗꯨ ꯐꯇꯣ ꯑꯗꯤ ꯈꯔ ꯐꯖꯩ ꯑꯁꯦꯡꯕꯗꯗꯤ ꯌꯥꯝ ꯐꯖ ꯐꯖꯗꯦ ꯍꯥꯏꯕ
ꯑꯗꯨꯁ ꯍꯧꯖꯤꯛꯀꯥꯟꯗꯤ ꯄꯩꯁꯥ ꯌꯥꯝꯇꯪ꯫꯫
ꯇꯥꯡꯉꯦ ꯑꯗꯨꯅꯦ ꯑꯩꯅ ꯂꯦꯅꯤꯀꯥ ꯁꯦꯠꯂꯤꯕ ꯈꯣꯡꯒ꯭ꯔꯥꯎꯁꯦ ꯁꯤꯒꯨꯝꯗ ꯂꯩꯅꯤꯡꯕ ꯈꯣꯡꯒ꯭ꯔꯥꯎꯗ ꯆꯥꯗ꯭ꯔꯦ ꯖꯤꯟꯁ ꯑꯅꯤꯗꯤ ꯑꯅꯤꯊꯪꯅ ꯆꯥꯔꯤꯁꯦ ꯅꯪ ꯑꯥ
ꯑꯩꯒꯤ ꯐꯣꯔꯃꯦꯜꯁꯦ ꯁꯦꯠꯂꯦ ꯆꯥꯗ꯭ꯔꯦꯕ ꯑꯩꯉꯣꯟꯗ ꯆꯥꯕ ꯌꯉꯣꯟꯗꯩ ꯇꯨꯡꯅꯤꯡꯉꯦꯕ
ꯎꯝ
ꯑꯩꯕ ꯊꯝꯅꯁꯨꯕ ꯕꯦꯜ ꯕꯇꯟꯗ ꯁꯦꯠꯅꯤꯡꯉꯦꯕ ꯕ꯭ꯂꯦꯛ ꯀꯂꯔꯗ
ꯌꯥꯏꯗꯣ ꯑꯩꯗꯣ ꯆꯥꯗ ꯑꯩꯒꯤ ꯑꯃꯨꯕꯗꯣ ꯏꯃꯥꯏ ꯄꯕ ꯑꯩꯅ ꯁꯤꯜꯂꯝꯕ ꯃꯌꯥꯝꯗꯣ ꯑꯩ ꯍꯧꯖꯤꯛ ꯆꯥꯗ꯭ꯔꯤꯅꯤ ꯌꯦꯡꯑꯣ ꯑꯩꯁꯦ ꯀꯌꯥꯅ ꯗꯤꯐ꯭ꯔꯦꯟꯁ ꯂꯥꯛꯈꯣꯏꯅꯣ ꯌꯦꯡꯉꯣ
ꯑꯗꯣ ꯑꯩꯉꯣꯟꯗ ꯆꯥꯕ ꯑꯣꯏꯗꯤ ꯍꯦꯛ ꯌꯥꯕ ꯑꯗꯣ ꯑꯩꯉꯣꯟꯗ ꯑꯝ ꯆꯥꯗꯦ
ꯑꯥ ꯑꯩ ꯌꯦꯡꯉꯣꯅꯦ ꯑꯩꯈꯣꯡꯝ ꯆꯥꯗ꯭ꯔꯦ ꯍꯥꯏꯕ
ꯏꯆꯦ ꯊꯝꯃꯒꯦ ꯑꯃꯨꯛ ꯑꯃꯨꯛꯀ ꯔꯤꯐ꯭ꯔꯦꯁ ꯇꯧꯒꯦ ꯌꯥꯕꯔꯥ ꯌꯦꯡꯒꯦ꯫
ꯍꯣ ꯍꯣꯏ ꯊꯝꯃꯦ ꯊꯝꯃꯦ ꯅꯪ ꯊꯕꯛꯀꯥ ꯇꯧꯖꯔꯣ ꯑꯗꯨꯗꯤ ꯑꯩꯅ ꯍꯥꯏꯕꯗꯨ ꯌꯦꯡꯉꯣ